ꯍꯜꯂꯣ ꯇꯥꯔꯕ꯭ꯔꯣ
ꯇꯥꯏ
ꯑꯁ ꯇꯨꯝꯅꯤꯡꯉꯣ ꯃꯥꯜꯂꯦꯗ
ꯗꯤ
ꯑꯣ ꯅꯪꯒꯤ ꯀꯣꯟꯗꯣ ꯇꯨꯝꯅꯤꯡꯉꯒꯝ ꯇꯧꯔꯒ ꯇꯥꯕꯗꯀꯣ
ꯍ
ꯑꯗꯨꯗꯨꯅꯦ ꯅꯪꯉꯣꯟꯗ ꯍꯥꯏꯔꯤꯕꯗꯣ
ꯑꯦ ꯁꯤ ꯁꯤ
ꯅꯅ ꯆꯍꯤ ꯂꯥꯛꯀꯅꯤ
ꯍꯣꯏ
ꯑꯉꯥꯡꯅ ꯅꯣꯛꯄ ꯌꯥꯗꯦ
ꯀꯩꯅꯣꯃ ꯄꯅꯤꯡꯉꯗꯣ ꯍꯧꯖꯤꯛꯀ
ꯑꯦ ꯇꯥꯎꯅ ꯇꯧꯅ ꯇꯧꯅ
ꯍ ꯍꯣ
ꯑꯃꯨꯛ ꯁꯦꯔꯥꯟ ꯇꯧꯔꯛꯑꯅꯀꯣ ꯇꯧꯅꯨ ꯍꯥꯏꯔꯤꯁꯤꯅꯦ ꯋꯥꯀꯥꯎꯗ ꯃꯨꯟꯅ ꯈꯟꯇꯣ ꯅꯠꯇ꯭ꯔꯗꯤ ꯅꯠꯇ꯭ꯔꯗꯤ ꯑ ꯀꯩꯅꯣꯝ ꯂꯩꯔꯦ ꯀꯩ ꯁ ꯆꯔꯛꯀꯦ
ꯀꯥꯡꯁꯣꯏ
ꯍꯥꯎꯃꯣ
ꯑꯣꯀꯦ
ꯑꯐ ꯍꯥꯎꯗꯤ ꯆꯒꯗꯤ ꯐꯖꯅ ꯆꯔꯗꯅꯦ
ꯍꯥꯥ
ꯆꯥꯛꯇꯤ ꯐꯖꯅ ꯆꯥꯔꯝꯒꯅꯤꯅ ꯍꯥꯎꯗ꯭ꯔꯁꯨ
ꯆꯥꯏ ꯄ꯭ꯂꯦꯠ ꯑꯍꯨꯝ ꯃꯔꯤ ꯆꯥꯏꯌꯦ ꯆꯥꯕꯗ
ꯆꯥꯛꯀꯤ ꯃꯄꯤ ꯑꯣꯏꯕꯅꯤꯅ
ꯎꯝ ꯍꯣꯏ ꯑꯣꯏ
ꯎ ꯆꯥꯛꯇꯣ ꯐꯖꯅ ꯆꯥꯕꯅꯤ ꯅꯣꯏ ꯅ ꯁꯥꯥꯗꯣ ꯀꯟꯅꯤꯡꯉꯦ ꯍꯥꯏꯔꯗꯤꯀꯣ
ꯍꯣꯏ ꯑꯣꯖꯥ ꯌꯥꯟ
ꯎꯝ ꯑꯩꯅ ꯍꯥꯏꯔꯤꯁꯤ ꯂꯧꯔꯔꯣꯏꯗꯅ ꯑꯁ ꯅꯪ ꯑ ꯅꯪꯒꯤ ꯍꯛꯆꯥꯡꯗ ꯄꯨꯔꯥ ꯐꯔꯅꯤ
ꯍꯅꯦ ꯍꯕ ꯆꯥꯔꯕꯣ
ꯉꯁꯥꯏ ꯍꯥꯏꯅꯤ ꯆꯥꯈ꯭ꯔꯦ
ꯎꯝ
ꯆꯥꯅꯉꯛꯀꯣ ꯄꯨꯛꯇꯣ ꯆꯥꯊꯣꯔꯏꯕ
ꯎꯝ ꯀꯦꯟ ꯊꯪꯖꯕꯣ
ꯎꯝ ꯏꯟꯁꯥꯡꯗꯣ ꯀꯩꯅꯣ ꯌꯦꯟꯁꯥꯡꯗꯣ ꯀꯩꯅꯣ ꯑꯂꯨꯒ ꯀꯩꯅꯣ ꯁꯣꯏꯕꯨꯝ ꯍꯥꯏꯔꯣ ꯀ ꯀꯩꯅꯣ ꯑꯃ ꯍꯥꯏꯕꯗꯣ
ꯎꯝ
ꯑꯗ ꯆꯥꯏꯑꯌꯦ ꯑꯣ ꯎꯠꯁꯣꯏ
ꯎꯝ
ꯄꯣꯏ ꯑꯔꯤ ꯕꯤꯗ
ꯍꯣꯏ
ꯍꯣꯏ ꯅꯪ ꯌꯦꯒꯟ ꯇꯥꯔꯗꯤ ꯂꯣꯏ ꯐꯔꯦ
ꯀꯩꯕ
ꯀꯩꯁꯨ ꯍꯥꯏꯗꯦ ꯀꯩꯁꯨ ꯍꯥꯏꯗꯦ
ꯍꯜꯂꯣ
ꯀꯅꯥꯁꯦ ꯌꯥꯗ꯭ꯔꯦ ꯀꯩꯅꯤ
ꯌꯥꯔ ꯅ ꯑꯩꯥꯏꯈꯥꯟꯅꯕ ꯊꯤꯟ
ꯀꯣꯛ ꯆꯤꯗꯨꯣ ꯈꯔ ꯐꯔꯛꯑꯣ
ꯐꯥꯔꯦ
ꯑ ꯍꯤꯗꯥꯛ ꯆꯥꯕ꯭ꯔꯣ
ꯆꯥꯗꯦ ꯇꯨꯝꯕꯒꯤꯐꯕ
ꯑꯁ ꯑꯗꯨꯗꯤ
ꯇꯨꯝꯍꯩ ꯅꯠꯇꯦ ꯐꯤ ꯁꯨꯕꯒꯤ
ꯍꯥꯏꯁ ꯁꯤꯗꯤ ꯃꯈꯜ ꯑꯃꯅꯤꯅꯦ
ꯎꯝ ꯊꯦꯔꯥꯄꯤ
ꯃꯈ ꯍꯥ
ꯊꯦꯔꯥꯄꯤ ꯇꯧꯕ ꯄꯤꯖꯨꯔꯒ
ꯑ ꯌꯥꯝ ꯂꯩꯈꯔꯦꯅꯦ ꯅꯣꯏꯗꯤ ꯍꯤꯗꯥꯛ ꯍꯤꯗꯥꯛꯀꯨꯝꯕ ꯆꯥꯗ꯭ꯔꯁꯨ ꯑꯗꯨꯝ ꯌꯥꯏꯅꯦ ꯌꯥꯏꯅꯦ
ꯑꯌꯥꯝꯕ ꯆꯥꯔꯣꯏꯏ ꯆꯥꯔꯣꯏꯗꯕꯅꯦ ꯍꯤꯗꯥꯛꯇꯨ ꯈꯪꯕꯨꯔꯣ
ꯏꯁ ꯀꯩꯗꯧꯕꯒꯤ ꯍꯤꯗꯥꯛꯇꯤ ꯆꯥꯈꯔꯝꯃꯤ
ꯆꯥꯔꯣꯏ ꯀꯤꯅꯤ ꯁꯣꯛꯄꯅꯦ ꯀꯤꯅꯤ ꯁꯣꯛꯄꯅꯦ ꯆꯥꯔꯨꯅꯨ
ꯑꯣ ꯈꯟꯗꯦ ꯑꯗꯨꯗꯤ ꯁꯣꯛꯀꯦꯔꯥ ꯁꯧꯣꯏꯔ ꯑꯗꯨꯝ ꯅꯥꯔ ꯐꯔꯅꯤ ꯑꯗꯨꯗꯨ ꯐꯠꯇ꯭ꯔꯣ
ꯈꯞꯠꯇꯦ
ꯆ
ꯑꯩꯈꯣꯏꯗꯤ ꯅꯦꯆꯔꯦꯜꯂꯤ ꯑꯩꯈꯣꯏꯗꯤ ꯃꯁꯥꯒꯤ ꯑꯗꯨꯝ ꯅꯥꯕ ꯐꯍꯜꯂꯦ ꯀꯩꯁꯨ ꯆꯥꯗꯕꯤꯗ ꯈꯥꯡꯉꯒꯀꯣ ꯍꯥꯏꯗꯤ ꯈꯥꯡꯕ ꯌꯥꯝ ꯍꯦꯛꯑꯕ ꯅꯥꯔꯁꯨ ꯅꯥꯏ ꯍꯥꯏꯅꯤꯡ ꯍꯥꯏꯗꯦꯕ ꯍꯥꯏꯗꯤ ꯅꯥꯔꯁꯨ ꯌꯥꯝꯅ ꯌꯥꯝ ꯁꯣꯟꯕꯗꯣ ꯑꯣꯏꯗꯦꯕ ꯑꯩ ꯈꯥꯡꯕꯗ ꯍꯩꯌꯦꯕ
ꯑꯣ ꯑꯗꯨꯗꯤ ꯅꯪ ꯅꯪ ꯌꯥꯝ ꯀꯟꯕ ꯁꯥꯔꯤꯅꯦ ꯑꯗꯨꯑꯣꯏꯗꯤ
ꯁꯥꯕ ꯅꯠꯇꯦ ꯑꯁꯦꯡꯕꯅꯤ ꯎꯝ
ꯏꯁ ꯅꯠꯇ꯭ꯔꯣ ꯍꯤꯗꯥꯛ ꯆꯥꯗ꯭ꯔꯁꯨ ꯑꯗꯨꯝ ꯂꯩꯕ ꯉꯝꯃꯅꯤ ꯐꯩꯅꯦ ꯅꯣꯏ ꯄꯨꯟꯁꯤ ꯁꯥꯡꯅ ꯍꯤꯡꯒꯅꯤ
ꯊꯅꯅꯦ
ꯑꯩꯈꯣꯏꯗꯤꯀꯣ ꯅꯥꯔꯗꯤꯀꯣ ꯍꯤꯗꯥꯛ ꯍꯥꯏꯕꯁꯦ ꯊꯥꯗ ꯇꯗꯤ ꯌꯥꯗ ꯀꯩꯒꯤꯅꯣ ꯍꯥꯏꯕꯗ ꯑꯩꯈꯣꯏꯗꯤ ꯈꯥꯡꯕ ꯉꯝꯗꯦꯕ ꯈꯥꯡꯕ ꯁꯔꯨꯛꯇ ꯍꯦꯟꯖꯤꯟꯈ꯭ꯔꯦ ꯉꯅꯥ ꯑꯃꯗ ꯍꯦꯟꯖꯤꯟꯈ꯭ꯔꯦ ꯑꯃꯨꯛ ꯍꯦꯟꯖꯤꯟꯒꯅꯦꯕ
ꯎꯝ ꯅꯣꯏꯁꯨ ꯑꯗꯨꯃꯥꯏ ꯇꯧꯕ ꯑꯣꯏꯔꯦ
ꯍꯣꯏ ꯑꯩ ꯑꯁ ꯈꯔꯗꯤ ꯑꯗꯨꯝ ꯇꯧꯈ꯭ꯔꯦ ꯎꯄꯥꯏ ꯂꯩꯇꯦ
ꯌꯥꯗ꯭ꯔꯦ ꯌꯥꯗ꯭ꯔꯦ ꯅꯪ ꯏꯄꯥ ꯏꯄꯥꯒꯤ ꯇꯥꯏꯞꯇ ꯑꯩ ꯅꯨꯄꯥꯁꯦ ꯌꯥꯝꯅ ꯁꯣꯜꯂꯦ ꯌꯥꯗ꯭ꯔꯦ
ꯈꯔ ꯂꯩꯗꯤ ꯀꯟꯈꯠꯇꯣꯏꯅꯦ ꯀꯩꯅꯣꯍꯦ
ꯀꯔꯤ
ꯀꯔꯂꯩꯗꯤꯀꯣ ꯑꯩꯈꯣꯏꯁꯦ ꯆꯥꯛ ꯆꯥꯛꯇꯣ ꯑꯩꯗꯤꯀꯣ ꯃꯇꯝ ꯅꯥꯏꯅ ꯆꯥꯏꯑꯦꯕ ꯑꯗꯨꯒꯤ ꯀꯣ ꯈ꯭ꯔ ꯂꯩ ꯀꯥ ꯑꯁ ꯍꯛꯆꯥꯡꯗꯣ ꯑꯍꯥ
ꯍꯣꯏꯅꯤ ꯍꯣꯏꯅꯤ
ꯎꯝ ꯅꯪ ꯆꯩ ꯅꯤꯕ
ꯆꯩ ꯆꯥꯅꯤꯡꯗꯦ ꯀꯅꯥꯅ ꯆꯩ ꯆꯥꯅꯤꯡꯗꯣꯏꯅꯣ ꯀꯅꯥꯅ ꯆꯩ ꯅꯤꯕꯨꯒꯦ
ꯍꯩꯈ꯭ꯔꯦꯗ ꯋꯥꯉꯥꯡꯒꯗꯤ ꯋꯥ ꯐ꯭ꯔꯥꯁ ꯀ꯭ꯂꯥꯁ ꯇꯥ ꯂꯩꯔꯝꯃꯦ ꯀꯃꯥꯏ ꯇꯧꯅꯤ
ꯎꯏꯁ ꯑꯩ ꯍꯥꯏꯁꯦ ꯆꯨꯝꯗ꯭ꯔꯣ ꯀꯅꯥꯅ ꯆꯩ ꯆꯥꯅꯤꯡꯗꯣꯏꯅꯣ ꯍꯧꯖꯤꯛꯀꯥꯟ ꯆꯩ ꯆꯩ ꯆꯩ ꯆꯩ ꯆꯥꯟꯅꯗ꯭ꯔꯦ ꯍꯧꯖꯤꯛ ꯃꯇꯝꯗꯀꯣ ꯊꯥꯏꯅꯒꯤ ꯍꯥꯟꯅꯒꯤ ꯑꯗꯨ
ꯊꯥꯡ ꯆꯥꯌꯦ ꯊꯥꯡ ꯆꯥꯅꯤꯡꯕ꯭ꯔꯥ
ꯌꯥꯔꯦ ꯀꯃꯥꯏꯅ ꯊꯥꯡꯅ ꯆꯥꯗꯣꯏꯅ
ꯄꯤꯖꯒꯅꯤ ꯑꯩꯅ
ꯆꯥꯁ ꯊꯥꯡꯅ ꯀꯅꯥꯔꯛ ꯆꯥꯟꯅꯒꯦ ꯑꯗꯨꯗꯤ ꯌꯥꯗꯕꯅꯤ
ꯎꯝ ꯌꯥꯔꯣ ꯌꯥꯔ
ꯌꯥꯗꯕ ꯊꯕꯛꯅꯦ ꯑꯗꯣ ꯃꯤꯅ ꯇꯧꯅꯗꯕ ꯊꯕꯛ
ꯇꯧꯋꯤꯅ
ꯏꯁ
ꯂꯝ ꯍꯦꯜꯂꯗꯤ ꯇꯧꯕꯅꯤ ꯂꯝ ꯍꯦꯜꯗꯗꯤ ꯇꯧꯔꯣꯏ
ꯏꯁ ꯑꯩ ꯂꯝ ꯍꯦꯟꯕꯩ ꯇꯥꯏꯞꯇ
ꯀꯤꯕꯔ ꯅꯪ
ꯏꯁ ꯂꯝ ꯍꯦꯟꯗꯦ ꯑꯩꯈꯣꯏꯒꯨꯝꯕ ꯀꯩꯅꯣ ꯑꯗꯨꯝ
ꯑ ꯃꯤꯅ ꯋꯥ ꯉꯥꯡꯕꯁꯨ ꯇꯥꯁꯤꯟꯅꯗꯕ ꯁꯥꯕ ꯌꯥꯝ ꯍꯩꯌꯦꯕꯀꯣ ꯃꯤ ꯑꯃ ꯌꯥꯝꯅꯀꯣ
ꯏꯁ
ꯋꯥ ꯉꯥꯡꯉꯁꯨ ꯇꯁꯟꯅꯗꯦꯕ ꯃꯥꯁꯦ ꯇꯥꯅ ꯇꯥꯅ ꯀꯣ ꯇꯁꯤꯟꯅꯗꯕ ꯃꯥꯜ ꯍꯩꯌꯦꯕ ꯂꯩꯌꯦꯕ ꯃꯤ ꯑꯃ
ꯑꯩꯁ ꯑꯁꯦꯡꯕ ꯍꯥꯏꯕ ꯃꯥꯜꯂꯤ ꯑꯩꯗꯤ
ꯃꯤꯅ ꯀꯧꯅ ꯀꯧꯅ ꯀꯣ ꯈꯨꯝꯖꯤꯟꯅꯗꯕ ꯈꯨꯝꯃꯣꯏ ꯈꯪ ꯈꯜꯂꯒ ꯂꯩꯕ ꯃꯤꯁꯨ ꯂꯩꯌꯦꯕ
ꯑꯣꯍꯣ ꯑꯗꯨ ꯑꯩ ꯑꯣꯏꯈ꯭ꯔꯕꯣ
ꯀꯅꯥꯅꯣ ꯈꯪꯗ ꯐꯨꯅꯤꯡꯉꯦ ꯌꯥꯝꯅ
ꯐꯨꯒꯅꯨ ꯐꯨꯒꯅꯨ ꯃꯤꯗ ꯐꯨꯕ ꯍꯥꯏꯕꯁꯦ ꯐꯠꯇꯕ ꯊꯕꯛꯅꯤ
ꯍꯣꯏꯅꯦ ꯃꯃꯤꯡꯗꯨꯁꯨꯡ ꯌꯥꯝ ꯄꯟꯅꯤꯡꯈ꯭ꯔꯦꯗ ꯑꯣꯟꯊꯣꯛꯂ
ꯇꯧꯅꯨꯅꯪ ꯇꯧꯅꯨ ꯇꯧꯅꯨ ꯑꯗꯨꯒꯨꯝꯕ ꯊꯕꯛꯇ ꯃꯤꯅ ꯇꯧꯅꯗꯕ ꯊꯕꯛꯇ ꯇꯧꯒꯅꯨꯕ
ꯀꯅꯥꯅꯁꯨ ꯅꯨꯡꯉꯥꯏꯔꯕ ꯑꯗꯨꯗꯣ
ꯎꯝ
ꯃꯤꯒ ꯃꯤꯒ ꯅꯨꯡꯉꯥꯏꯅ ꯅꯨꯡꯉꯥꯏ ꯀꯩꯅꯣ ꯅꯨꯡꯉꯥꯏꯔꯣꯏ ꯊꯕꯛ ꯑꯝꯇ ꯇꯧꯒꯅꯨ
ꯎꯝ
ꯅꯣꯏ ꯄꯨꯟꯁꯤ ꯁꯥꯡꯅ ꯍꯤꯡꯒꯦ ꯍꯥꯏꯔꯗꯤꯀꯣ ꯌꯥꯝ ꯅꯨꯡꯉꯥꯏꯅ ꯂꯩꯒꯦ ꯍꯥꯏꯔꯗꯤ ꯑꯗꯨꯒꯨꯝꯕ ꯈꯟꯒꯅꯨꯕ ꯅꯣꯏ ꯋꯥꯈꯜ ꯈꯜꯂꯣꯟꯗꯨ ꯒ꯭ꯌꯥꯟ ꯇꯥꯎꯕꯀꯣ
ꯎꯝ ꯑꯩ ꯇꯔꯅꯥꯗꯤ ꯒ꯭ꯌꯥꯟ ꯐꯖꯟ ꯇꯥꯔꯦ ꯅꯪꯅꯤ ꯇꯥꯗꯕ ꯑꯩꯗꯤ ꯇꯥꯏ ꯑꯩꯗꯤ ꯇꯥꯏꯅ
ꯑꯗꯣ ꯑꯩꯅꯁꯨ ꯑꯗꯨꯝ ꯍꯥꯏꯈ꯭ꯔꯅꯤ ꯑꯩ ꯒ꯭ꯌꯥꯟ ꯇꯥꯏꯅ ꯑꯁ ꯌꯥꯔꯣꯏ ꯑꯗꯨꯗꯤ ꯒ꯭ꯌꯥꯟ ꯇꯥꯕ ꯃꯤꯅꯗꯤ ꯑꯩ ꯒ꯭ꯌꯥꯟ ꯇꯥꯏꯌꯦ ꯍꯥꯏ ꯍꯥꯏꯔꯣꯏꯕꯀꯣ ꯒ꯭ꯌꯥꯟ ꯇꯥ ꯏꯁ ꯍꯨꯝ ꯃꯤꯅ ꯍꯥꯏꯔꯀꯥꯟꯗ ꯌꯥꯗꯦ ꯅꯪꯒꯤ
ꯌꯥꯏ ꯌꯥꯏ ꯌꯥꯏ ꯌꯥꯏ ꯌꯥꯏ ꯌꯥꯏ ꯌꯥꯏ ꯌꯥꯏ
ꯌꯥꯗꯦ ꯌꯥꯗꯦ ꯃꯤꯒ ꯇꯧꯅꯗꯕ ꯊꯕꯛ ꯌꯥꯗꯕ ꯊꯕꯛ ꯇꯧꯒꯅꯨ ꯍꯥꯏꯒꯅꯨ
ꯑꯩ ꯋꯥ ꯃꯌꯥꯝ ꯍꯥꯏꯅꯤꯡꯈ꯭ꯔꯦꯗ ꯁꯁ ꯎꯝ ꯍꯨꯝ ꯍꯨꯝ ꯍꯨꯝ ꯍꯨꯝ ꯍꯨꯝ ꯍꯨꯝ ꯍꯨꯞ
ꯇꯧꯅꯨ ꯇꯧꯅꯨ ꯇꯧꯅꯨ ꯐꯠꯇꯕ ꯊꯕꯛꯇꯣ ꯇꯧꯒꯅꯨ ꯃꯤ ꯀꯅꯥꯝ ꯁꯨꯝ ꯄꯥꯝꯔꯣꯏ ꯑꯩ ꯑꯣꯏꯒꯔꯥ ꯃꯥ ꯑꯣꯏꯒꯦꯔꯥ ꯃꯤ ꯑꯣꯏꯒꯦꯔꯥ ꯀꯅꯥ ꯑꯣꯏꯒꯦꯔꯥ
ꯃꯤꯅ ꯄꯥꯝꯃꯣꯏ ꯍꯥꯏꯕ ꯃꯤꯅ ꯄꯥꯝꯗꯕ ꯊꯕꯛ ꯗꯨꯅꯦ ꯃꯤꯅ ꯄꯥꯝꯗꯕ ꯊꯕꯛꯇꯨꯅꯦ ꯌꯥꯝꯅ ꯇꯧꯅꯤꯡꯉꯤꯁꯦ ꯀꯩꯒꯤꯅꯣ ꯍꯥꯏꯗꯤ ꯃꯤꯅ ꯄꯥꯝꯗꯕꯁꯦ ꯑꯩꯅ ꯌꯥꯝ ꯍꯔꯥꯎꯋꯦ
ꯑꯗꯨꯗ ꯄꯥꯝꯃꯛꯄ ꯃꯤꯅꯦ ꯕꯦꯔꯤ ꯌꯨꯅꯤꯛ ꯑꯣꯏꯗꯣꯏꯁꯦ ꯑꯩꯉꯣꯟꯗ ꯑꯗꯨꯗꯅꯦ ꯅꯨꯡꯁꯤꯗꯣꯏꯁꯦ ꯃꯤꯅ ꯄꯥꯝꯗꯕ ꯊꯕꯛ ꯇꯧꯔꯒ ꯃꯤꯅ ꯅꯨꯡꯁꯤꯔꯛꯄ ꯃꯤ ꯑꯃꯇꯗꯨꯗꯅꯦ ꯅꯨꯡꯁꯤꯗꯣꯏꯁꯤ
ꯅꯪꯒꯤ ꯈꯣꯟꯁꯤ ꯇꯥꯗ ꯅꯨꯡꯉꯥꯏꯅꯤ
ꯍꯣꯏ ꯅꯨꯡꯉꯥꯏꯔꯝꯅꯤ ꯍꯣꯏ ꯅꯨꯡꯉꯥꯏꯕꯅꯦ ꯑꯩꯒꯤꯗꯤ
ꯈꯪꯗꯦ ꯑꯗꯨꯝ ꯇꯥꯕꯗꯀꯣ ꯑꯁ ꯌꯥꯝ ꯅꯨꯡꯉꯥꯏꯕ
ꯎꯝ ꯊꯣꯏ ꯅꯨꯡꯉꯥꯏꯔꯝꯒꯅꯤ
ꯀꯩ ꯍꯥꯏꯗꯣꯏꯅꯣ ꯈꯪꯗꯦ
ꯃꯤ ꯐꯨꯅꯤꯡ ꯐꯨꯅꯤꯡ ꯇꯧꯔꯒ ꯃꯤ ꯎꯁꯤꯠꯇꯕ ꯎꯁꯤꯠꯇꯕ ꯇꯧꯔꯒ ꯇꯥꯕ ꯅꯨꯡꯉꯥꯏꯔꯣꯏ ꯎꯝ ꯆꯩ ꯅꯤꯕꯒꯤ ꯋꯥ ꯉꯥꯡꯕ꯭ꯔꯥ ꯁꯨꯃꯥꯏꯅ
ꯍꯦꯍꯦ
ꯁꯣꯔꯤ ꯑꯩ ꯃꯄꯥꯟ ꯊꯣꯛꯀꯦ ꯅꯥ ꯅꯥ ꯅꯥ
ꯇꯧꯒꯅꯣꯕ ꯅꯪ ꯇꯧꯒꯅꯨ ꯇꯧꯒꯅꯣ ꯍꯥꯏꯔꯤꯁꯦ ꯇꯧ ꯇꯧꯒꯨꯝꯁꯦꯀꯣ
ꯅꯅꯥ ꯅꯥ ꯅꯥ ꯅꯥ
ꯇꯥꯕ꯭ꯔꯣ
ꯇꯥꯗꯦ
ꯏꯁ
ꯃꯥꯡꯈ꯭ꯔꯦ ꯅꯨꯄꯤ ꯑꯃ
ꯇꯧꯒꯅꯣ ꯇꯧꯒꯅꯣ ꯍꯥꯏꯒꯅꯨ ꯍꯥꯏꯒꯅꯨ
ꯂꯩꯔꯝꯕ ꯑꯃ ꯃꯥꯡꯈꯔꯦ
ꯃꯥꯡ ꯃꯥꯡꯈꯤꯕꯗꯣ ꯊꯤꯕ ꯆꯠꯂꯨ
ꯊꯤꯔꯣꯏ ꯂꯩꯅꯤꯡꯗꯦ ꯑꯃ
ꯑꯣ ꯃꯥ ꯁꯥꯎꯔꯕꯣ
ꯁꯥꯎꯈ꯭ꯔꯦ
ꯑꯣ ꯑꯩꯅꯀꯣ ꯁꯥꯎꯔꯅꯨ ꯀꯩꯅꯣ ꯌꯨꯝꯗ ꯐꯖꯅ ꯂꯩꯎ ꯑꯩꯅ ꯍꯌꯦꯅ ꯑꯗꯨꯝ ꯇꯝꯕꯤꯈ꯭ꯔꯣꯅꯤꯅ
ꯀꯅꯥꯅꯣ ꯅꯪ ꯀꯅꯥꯅꯣ ꯍꯥꯏꯔꯛꯑꯗꯤ ꯃꯥꯅ ꯃꯥꯅ ꯀꯅꯥꯅꯣ ꯍꯥꯏꯔꯛ ꯄꯨꯔꯣ ꯍꯥꯏꯔꯛꯗꯤ ꯀꯅꯥ ꯀꯃꯥꯏꯅ ꯀꯩ ꯍꯥꯏꯒꯦꯔꯣ
ꯑꯣ ꯀꯅꯥꯅ ꯍꯥꯏꯗꯤ ꯑꯗꯨ ꯃꯤꯡꯅ ꯈꯪꯅꯕ ꯀꯥꯟꯅꯗꯦ ꯑꯗꯨ ꯃꯤ ꯃꯤꯅ ꯑꯃꯅ ꯑꯗꯨꯝ ꯍꯥꯏꯔꯛꯄꯅꯤ
ꯃꯤꯡ ꯍꯥꯏꯗꯨꯗꯪ ꯀꯅꯥꯅ ꯍꯥꯏꯔꯛꯄ꯭ꯔꯣ ꯑꯩꯒꯤ ꯀꯔꯤ ꯊꯣꯛ ꯄꯨꯅ ꯍꯥꯏꯔ ꯄ꯭ꯔꯣ
ꯃꯥ ꯑꯗꯨꯝ ꯍꯥꯏꯔꯗꯤꯒ ꯑꯗꯨꯝ ꯌꯦꯒꯟ ꯇꯥꯈ꯭ꯔꯅꯦꯕ ꯑꯗꯣ ꯃꯥꯗꯣ ꯑꯗꯨꯝ ꯂꯧꯁꯤꯟꯈ꯭ꯔꯅꯦꯕ ꯑꯗꯣ ꯇꯣꯛ ꯑꯃ ꯇꯧꯒꯦꯅ ꯈꯟꯕ ꯂꯩ ꯀꯩ ꯀꯩꯅꯣ ꯈꯟꯕ ꯈꯨꯗꯤꯡꯗꯣ ꯑꯗꯨꯝ ꯇꯣꯛꯈꯤꯗꯣꯏꯅꯦꯕꯀꯣ
ꯏꯁ ꯇꯣꯛꯑꯅꯤ ꯍꯣꯏ
ꯍꯣꯏ ꯇꯣꯛꯀꯅꯤꯕ
ꯎꯝ
ꯑꯩꯅ ꯍꯥꯏꯕꯁꯦ ꯑꯁꯦꯡꯕꯅꯤ
ꯍꯣꯏ
ꯑꯩꯅ ꯍꯥꯏꯕꯁꯦ ꯁꯦꯡꯕꯅꯤ ꯍꯣꯏ ꯑꯗꯨꯝ ꯃꯤ ꯑꯩꯅ ꯍꯥꯏꯕ ꯀꯥꯟꯗꯀꯣ ꯐꯥꯒꯤ ꯐꯔꯥꯡ ꯑꯗꯨꯃꯥꯏꯅ ꯈꯟꯕ ꯀꯣ ꯑꯗꯨꯗꯨꯗꯤ ꯑꯗꯨꯝ ꯈꯔ ꯂꯩꯔꯀꯥꯟꯗ ꯑꯗꯨꯝ ꯊꯣꯛꯄꯀꯣ ꯑꯁ
ꯑꯗꯨꯒꯤꯀꯣ ꯃꯤꯅ ꯍꯥꯏꯕꯗꯨ ꯁꯨꯡꯊꯥ ꯊꯥꯖꯗꯕꯀꯣ ꯊꯥꯖꯗꯕꯀꯣ ꯍꯥꯏꯗꯤ ꯍꯥꯏꯗꯤ ꯍꯥꯏꯗꯤ ꯗꯥꯏꯔꯦꯛ ꯃꯥꯅ ꯃꯤꯠꯅ ꯎꯗ꯭ꯔꯤꯄꯨ ꯊꯥꯖꯗꯕ ꯑꯗꯨꯝ ꯊꯥꯖꯗꯕ ꯁꯥꯔꯒ ꯊꯥꯖꯕꯁꯨ ꯁꯥꯕ
ꯃꯤꯠ ꯐꯥꯎ ꯎꯗ꯭ꯔꯗꯤ ꯊꯥꯖꯗꯦ ꯍꯥꯏꯕ ꯀꯥꯡꯕꯨꯗꯨꯅꯦ ꯑꯗꯨꯗꯤ
ꯅꯪꯅꯦ
ꯑ
ꯃꯤꯅ ꯁꯤꯗ ꯆꯠꯂꯦ ꯍꯥꯏꯕꯁꯨ ꯊꯥꯖꯗꯕ
ꯑ
ꯁ ꯊꯥꯗ ꯩꯅ ꯀ ꯑꯗꯨꯣ ꯇꯧꯋꯦ ꯍꯥꯏꯁꯦ ꯊꯥꯖꯗꯕ ꯇꯧꯋꯦ ꯍꯥꯏꯁꯦ ꯊꯥꯖꯗꯕ ꯑꯩ ꯑꯩ ꯈꯪ ꯀꯅꯥꯅꯣ ꯍꯥꯏꯕꯁꯦ ꯐꯖꯅ ꯈꯪꯉꯦ
ꯎ
ꯃꯤꯉꯣꯟꯗꯁꯨ ꯋꯥꯍꯥꯢ ꯅꯤꯡꯗꯕ ꯃꯤ ꯇꯣꯞꯄꯁꯨꯨ ꯈꯪꯅꯤ ꯀꯥꯏꯅꯦ ꯃꯤꯇꯣꯞꯄꯅ ꯃꯤꯇꯣꯞꯄꯅ ꯀꯔꯝꯃꯥꯏꯅ ꯍꯥꯏꯕꯗꯨ ꯍꯥꯏꯔꯛꯀꯅꯤ ꯃꯤ ꯑꯇꯣꯞꯄ ꯅꯪ ꯈꯪꯉꯝꯕꯁꯨ ꯌꯥꯎꯔꯝꯒꯅꯤ
ꯍꯥꯏꯔꯦ ꯍꯥꯏꯔꯦ ꯍꯥꯏꯔꯦ
ꯂ ꯃꯤ ꯈꯅꯤ
ꯌꯥꯝ ꯇꯨꯝꯅꯤꯡꯕꯔꯣ ꯑꯩ ꯏꯁꯩ ꯁꯛꯄ꯭ꯔꯣ